ꯍꯜꯂꯣ! ꯀꯩꯗꯧꯕꯤꯔꯤꯅꯣ?
ꯀꯩꯁꯨ ꯇꯧꯗꯤꯌꯦ꯫ ꯆꯥꯛ ꯆꯥꯔꯕꯣ?
ꯆꯥꯗꯔꯤ ꯍꯣꯔꯦꯟ ꯁꯤꯗ ꯑꯣꯏꯅ ꯆꯥꯔꯁꯤꯔꯣ?
ꯎꯝ ꯌꯥꯔꯅꯤ ꯑꯩ ꯅꯣꯏꯒꯤ ꯍꯋꯥꯏ ꯊꯣꯡꯕꯗꯣ ꯆꯥꯅꯤꯡꯇꯤꯌꯦ꯫
ꯎꯝ ꯎꯝ ꯊꯨꯝꯌꯥꯛꯄꯤꯁꯨ ꯂꯩꯌꯦ꯫
ꯅꯪ ꯉꯥꯔꯥꯡ ꯑꯦꯛꯖꯥꯝ ꯀꯃꯥꯏ ꯇꯧꯔꯝꯒꯦ?
ꯑꯁ ꯀꯥꯏꯗꯩꯅꯣ꯫ ꯑꯗꯨꯌꯥꯝ ꯂꯨꯕꯗꯨꯕꯨ ꯑꯩ ꯄꯨꯟꯁꯤꯁꯤꯗ ꯑꯗꯨ ꯎꯔꯨꯕꯗꯒꯤ ꯑꯩꯒꯤ ꯑꯦꯛꯖꯥꯝꯁꯦ ꯁꯨꯡꯊꯥ-ꯊꯥꯅꯤꯡꯉꯛꯇ꯭ꯔꯦ꯫
ꯑꯁ ꯑꯩꯁꯨꯅꯦ ꯀꯥꯏꯗꯒꯤꯅꯣ ꯃꯦꯠꯁ ꯉꯥꯛꯇ ꯑꯩꯈꯣꯏꯗꯤ ꯃꯦꯠꯁꯇꯨ ꯍꯣꯠꯄ ꯍꯩꯇꯤꯌꯦ꯫
ꯍꯩꯇꯕꯗ ꯅꯠꯇꯦ ꯑꯩꯈꯣꯏꯅ ꯇꯝꯃꯤꯗꯨꯒ ꯍꯪꯉꯛꯏꯗꯨꯒ ꯀꯔꯤ ꯆꯥꯟꯅꯔꯤꯒꯦ꯫
ꯍꯣꯏ ꯑꯩꯈꯣꯏꯅ ꯑ ꯃꯣꯏꯅ ꯄꯤꯕ ꯁꯦꯂꯦꯕꯁꯇꯨꯒ ꯑꯩꯈꯣꯏꯒꯤꯗꯨꯒꯁꯨ ꯃꯥꯗꯤ ꯃꯥꯟꯅꯩ ꯑꯗꯨ ꯑꯣꯏꯔꯁꯨ ꯃꯅꯨꯡꯗ ꯍꯪꯉꯛꯏ ꯃꯈꯩꯗꯨꯗꯤ ꯑꯝꯇ ꯃꯥꯟꯅꯇ꯭ꯔꯦ꯫
ꯑꯝꯇ ꯃꯥꯟꯅꯗꯦ ꯑꯣꯖꯥ ꯊꯥꯕꯐꯥꯎ ꯀꯣꯛ ꯉꯥꯎꯔꯝꯃꯅꯤ꯫
ꯍꯣꯏ ꯑꯗꯣ ꯑ ꯑꯩꯅ ꯊꯕꯛ ꯑꯝꯒꯤ ꯍꯥꯏꯕꯗꯣ ꯆꯠꯂꯨꯁꯦ ꯍꯥꯏꯕꯗꯣ, ꯃꯣꯏꯒꯤꯗꯣ ꯑꯩꯅ ꯐꯣꯟ ꯇꯧꯔꯒ ꯍꯪꯉꯦ꯫
ꯎꯝ
ꯍꯨꯖꯤꯛ ꯋꯥꯔꯤ ꯁꯥꯟꯅꯔꯦ ꯑꯩꯅ ꯑꯩꯈꯣꯏꯗꯤ ꯍꯣꯁꯇꯦꯜꯗ ꯂꯩꯌꯦ ꯑꯩ ꯏꯃꯥꯟꯅꯕꯤ ꯑꯅꯤꯗꯨꯁꯨ ꯍꯥꯏꯔꯦ ꯃꯥꯅ ꯑꯣ ꯑꯃꯗꯤ ꯍꯧꯖꯤꯛꯇ ꯋꯥꯔꯤ ꯁꯥꯟꯅꯔꯝꯃꯦ ꯄꯨꯡ ꯇꯔꯥꯃꯥꯊꯣꯏꯗ ꯂꯥꯛꯑꯣꯗ ꯈꯣꯠꯂꯣꯗ ꯍꯥꯏꯒꯤꯕꯅꯦ ꯍꯥꯏ ꯑꯗꯣ ꯑꯩꯅ ꯑꯈꯣꯏꯗꯣ ꯄꯨꯟꯅ ꯂꯥꯛꯀꯦ ꯉꯔꯥꯡ ꯑꯩꯅ ꯁꯥꯔꯒ ꯋꯥꯔꯤ ꯁꯥꯟꯅꯕꯗ ꯇꯔꯥꯃꯥꯊꯣꯏ ꯃꯈꯥꯏ ꯍꯥꯏꯒꯤꯌꯦ ꯍꯥꯏ ꯑꯗꯣ ꯑꯩꯒꯤ ꯏꯃꯥꯟꯅꯕꯤ ꯑꯝꯒꯤꯁꯨ ꯊꯥꯖꯟꯕꯅꯦ ꯃꯥꯒꯤꯗꯤ ꯐꯣꯟ ꯇꯧꯔꯛꯇ꯭ꯔꯤ ꯈꯣꯠꯇ꯭ꯔꯤ ꯍꯥꯏꯕꯗ ꯃꯥꯅ ꯍꯣꯏ ꯑꯗꯨꯗꯤ ꯎꯝ ꯐꯣꯟ ꯇꯧꯗꯕ ꯈꯔꯁꯨ ꯂꯩꯔꯤꯕꯅꯦ ꯑꯗꯨꯒꯤꯗꯨꯗ ꯌꯥꯎꯔꯝꯃꯅꯤ ꯑꯗꯨꯅ ꯑꯗꯨꯝ ꯄꯨꯟꯅ ꯂꯥꯛꯃꯤꯟꯅꯧꯑꯣ ꯀꯩꯝ ꯀꯥꯏꯗꯤꯌꯦ ꯑꯩꯅ ꯇꯔꯥꯃꯥꯊꯣꯏ ꯃꯈꯥꯏꯗ ꯑꯣꯏꯅ ꯂꯥꯛꯑꯒꯦ ꯍꯥꯏꯔ ꯃꯥꯅ ꯍꯣꯏ ꯌꯥꯏꯌꯦ ꯑꯗꯨꯝ ꯂꯥꯛꯑꯣ ꯅꯣꯏꯅ ꯁꯪꯉꯀꯥꯟꯗ ꯇꯧꯔꯒ ꯍꯥꯏꯔꯛꯑꯦ ꯑꯗꯣ ꯑꯩꯈꯣꯏ ꯑꯍꯨꯝ ꯄꯨꯟꯅ ꯆꯠꯃꯤꯟꯅꯔꯨꯔꯁꯦ ꯑꯗꯨꯗꯤ
ꯆꯠꯃꯤꯟꯅꯔꯁꯦ ꯑꯃꯅ ꯃꯊꯛꯀꯤ ꯅꯨꯄꯤꯗꯣ ꯃꯥꯗꯤ ꯄꯨꯡ ꯇꯔꯥꯃꯥꯊꯣꯏ ꯍꯥꯏꯕꯗꯨꯗ ꯃꯥꯗꯤ ꯃꯁꯥꯗꯣ ꯄꯥꯛ ꯈꯠꯈ꯭ꯔꯦ ꯃꯣꯏꯅ ꯍꯥꯏꯔꯛꯄꯗ ꯃꯤ ꯑꯃꯃꯝꯒꯤ ꯑꯗꯨꯃꯥꯏꯅ ꯋꯥꯔꯤ ꯁꯥꯟꯅꯗꯣꯏꯅꯤꯅ ꯅꯁꯥ ꯅꯁꯥꯒꯤ ꯄꯨꯡ ꯈꯥꯏꯗꯣꯛꯏ ꯀꯥꯏꯅ ꯇꯧꯔꯛꯑꯦꯌꯦ
ꯃꯣꯏꯅ ꯇꯧꯁꯟꯅꯩ ꯃꯥꯜꯂꯦꯀꯣ ꯑꯗꯨꯗꯤ ꯑꯩꯉꯣꯟꯗꯗꯤ ꯀꯩꯝ ꯍꯥꯏꯔꯛꯇꯦ ꯑꯗꯨꯝ ꯄꯨꯟꯅ ꯂꯥꯛꯃꯤꯟꯅꯧ ꯀꯩꯝ ꯀꯥꯏꯗꯦ ꯈꯣꯠꯇꯦ ꯇꯧꯔꯒ ꯍꯥꯏꯔꯛꯑꯦ ꯑꯗꯨꯏ ꯅꯨꯄꯤꯗꯣ ꯈꯔꯁꯨ ꯍꯩꯄꯥ ꯁꯥꯕꯅꯦ
ꯎꯝ ꯑꯗꯨꯒꯤ ꯑꯣꯏꯔꯝꯅꯤ
ꯃꯥꯗꯣ ꯉꯔꯥꯡ ꯑꯩꯉꯣꯟꯗ ꯐꯣꯟ ꯇꯧꯔꯛꯄꯗꯁꯨ ꯑꯥ ꯋꯥꯗꯣ ꯐꯖꯅ ꯉꯥꯡꯉꯝꯗꯕꯗꯒꯤ ꯃꯣꯏꯒꯤ ꯁꯥꯔꯗ ꯑꯣꯏꯅ ꯄꯤꯔꯒ ꯊꯝꯃꯝꯃꯦꯕ
ꯎꯝ
ꯑꯗꯣ ꯃꯣꯏ ꯁꯥꯔꯗꯨꯅ ꯈꯔ ꯆꯥꯎꯕ ꯃꯥꯜꯂꯦ ꯑꯗꯣ ꯃꯥꯅ ꯑꯗꯨꯝ ꯌꯥꯔꯃꯤꯅ ꯀꯩꯝ ꯇꯧꯔꯔꯣꯏ ꯑꯩꯅꯁꯨ ꯍꯥꯏꯒꯤꯃꯦ ꯃꯥꯅ ꯀꯅꯥ ꯑꯣꯏꯗꯣꯏꯅꯣ ꯈꯣꯠꯇꯣꯏꯅꯣ ꯍꯥꯏꯔꯛꯄꯗ ꯑꯩꯅ ꯉꯔꯥꯡ ꯋꯥꯔꯤ ꯁꯥꯟꯅꯕꯗꯨꯅꯦ ꯁꯥꯔꯒ ꯁꯥꯟꯅꯒꯔꯦ ꯈꯣꯠ ꯀꯔꯦ ꯍꯥꯏꯔꯛꯄꯅ ꯃꯥꯅ ꯍꯣꯏ ꯌꯥꯏꯌꯦ ꯀꯩꯝ ꯀꯥꯏꯗꯦ ꯑꯗꯨꯒꯤꯗꯤ ꯇꯧꯔꯒ ꯍꯥꯏꯔꯛꯑꯦ
ꯎꯝ ꯀꯩꯝ ꯀꯥꯏꯗꯦ ꯍꯧꯖꯤꯛ ꯑꯩ ꯁꯃꯨꯗ꯭ꯔꯒꯤ ꯃꯌꯥꯝ ꯉꯥ ꯃꯌꯥꯝ ꯆꯥꯐꯝ ꯉꯥ ꯅꯠꯇꯕ ꯑꯇꯣꯞꯄ ꯁꯥ ꯃꯆꯥ ꯃꯆꯥ ꯆꯥꯐꯝꯗꯣ ꯆꯥꯅꯤꯡꯉꯛꯑꯦ ꯍꯧꯖꯤꯛ
ꯎꯝ ꯆꯥꯅꯤꯡꯉꯛꯀꯅꯤ ꯅꯪꯗꯤ ꯑꯗꯨꯒ ꯅꯣꯏꯒꯤ ꯍꯋꯥꯏ ꯊꯣꯡꯕꯗꯨ ꯆꯥꯁꯤꯂꯥꯛꯑꯣ ꯍꯥꯏꯔꯤꯅꯤꯅꯦ
ꯍꯋꯥꯏ ꯊꯣꯡꯕꯁꯦ ꯍꯥꯟꯅ ꯆꯥꯔ ꯆꯠꯇ꯭ꯔꯗꯤ ꯑꯥ ꯌꯧꯕꯗꯗꯤ ꯄꯨꯛꯇꯣ ꯇꯠꯂꯣꯏꯗ꯭ꯔꯣ
ꯑꯩꯗꯤ ꯉꯔꯥꯡ ꯑꯦꯛꯖꯥꯝ ꯃꯅꯨꯡꯁꯤꯗ ꯆꯥꯛꯁꯦ ꯂꯥꯝꯕꯗ ꯂꯥꯝꯕꯗ
ꯑꯩ ꯏꯁꯤꯡ ꯊꯛꯄꯗꯄꯗ ꯄꯨꯛ
ꯍꯣꯏ ꯑꯁ ꯀꯣꯏꯁꯟꯗꯨꯁꯨ ꯀꯩꯝ ꯈꯪꯗ꯭ꯔꯦ ꯍꯦꯛ ꯍꯧꯕꯒ ꯑꯩꯗꯤ ꯀꯣꯏꯁꯟ ꯅꯝꯕꯔ ꯋꯥꯟꯗꯒꯤ ꯃꯦꯠꯁ ꯍꯥꯟꯅ ꯍꯧꯔꯦ ꯑꯪꯀꯒꯤ ꯍꯥꯟꯅ ꯍꯧꯖꯜꯂꯛꯑꯦ ꯑꯗꯩ ꯑꯩ ꯑꯗꯨꯝ ꯀꯣꯛꯁꯦ ꯉꯥꯎꯒꯔꯦ
ꯎꯝ ꯉꯔꯥꯡꯒꯤꯗꯣ ꯂꯨꯏ ꯍꯥꯏꯗꯤ ꯑꯗꯨꯃꯥꯏꯅ ꯃꯣꯏꯗꯣ ꯑꯃ ꯑꯅꯤ ꯇꯧꯔꯒ ꯑꯗꯨꯃꯥꯏꯅ ꯑꯗꯨꯝ ꯇꯧꯕꯅꯤꯅ ꯈꯪꯗꯦ ꯍꯥꯏꯕ ꯑꯩꯈꯣꯏ ꯀꯔꯝꯕꯅ ꯆꯨꯝꯃꯤꯅꯣ ꯀꯔꯝꯕꯅ ꯂꯥꯟꯂꯤꯅꯣ ꯁꯤꯁꯨ ꯆꯨꯝꯕ ꯃꯥꯜꯂꯤ ꯑꯃꯗꯨꯁꯨ ꯑꯃꯨꯛ ꯆꯨꯝꯕ ꯃꯥꯜꯂꯦ ꯑꯗꯨꯒ ꯁꯤꯗ ꯑꯃꯨꯛ ꯌꯥꯎꯔꯝꯃꯤꯁꯤ ꯁꯤꯗ ꯑꯃꯨꯛ ꯌꯥꯎꯔꯝꯗꯦ ꯇꯧꯕꯗꯣ
ꯎꯝ
ꯌꯨꯝ ꯍꯥꯜꯂꯛꯄꯗꯒꯤ ꯃꯤꯠꯁꯦ ꯑꯗꯨꯝ ꯆꯣꯡꯊꯣꯔꯛꯄ ꯑꯗꯒꯤ ꯑꯩ ꯇꯨꯝꯃꯒ ꯂꯩꯔꯦ
ꯑꯩꯁꯨꯨ ꯍꯜꯂꯛꯄꯗ ꯃꯤꯠꯇꯣ ꯑꯗꯨꯝ ꯁꯥꯒꯠꯗꯅ ꯉꯟꯇꯥꯅ ꯇꯨꯝꯃꯦ
ꯑꯩꯁꯨꯨ ꯉꯔꯥꯡ ꯉꯟꯊꯥꯅ ꯇꯨꯝꯃꯦ ꯑꯗꯨꯒ ꯅꯣꯏ ꯃꯊꯛꯀꯤꯗꯣ ꯐꯣꯟ ꯇꯧꯔꯛꯑꯝꯃꯦ ꯑꯩꯗꯤ ꯎꯏꯕꯗ ꯐꯣꯟꯗꯣ ꯇꯧꯔꯛꯏꯔ ꯇꯧꯔꯛꯇꯔꯤꯔꯗꯣ ꯃꯦꯟ ꯃꯥꯟ ꯇꯥꯗ꯭ꯔꯕ ꯑꯗꯨꯒꯗꯤ ꯇꯨꯝꯃꯒ ꯂꯩꯔꯝꯃꯦ ꯑꯗꯨ ꯄꯨꯡ ꯕꯥꯔꯣ ꯃꯈꯥꯏꯗ ꯑꯃꯨꯛ ꯍꯧꯒꯠꯂꯒ ꯇꯨꯡ
ꯐꯥꯔꯦ ꯐꯥꯔꯦ ꯑꯁ ꯀꯣꯛꯀ ꯉꯥꯎꯏꯗ ꯑꯩꯗꯤ ꯃꯊꯪꯗꯗꯤ ꯑꯃꯨꯛ ꯍꯟ ꯊꯥꯔꯔꯣꯏ ꯈꯟꯈꯔ
ꯑꯩꯁꯨ ꯑꯗꯨ ꯎꯔꯨꯕꯗꯒꯤ ꯑꯩ ꯊꯕꯛ ꯑꯣꯏꯟ ꯇꯧꯅꯤꯡꯉꯦ ꯑꯩ ꯑꯩ ꯀꯩꯝ ꯇꯧꯅꯤꯡꯗꯦ ꯔꯤꯁꯥ꯭ꯔꯁꯀ
ꯍꯣꯏ ꯑꯩꯈꯣꯏꯅ ꯂꯥꯏꯔꯤꯛ ꯄꯥꯗꯕꯗꯒꯤꯁꯨ ꯅꯠꯇ꯭ꯔꯦ ꯃꯣꯏꯗꯨꯗꯤ ꯌꯥꯝꯅ ꯊꯤꯅ ꯆꯥꯟꯅꯗ꯭ꯔꯦꯕ
ꯆꯥꯟꯅꯥꯗ‌ꯦ ꯀꯥꯏꯗꯒꯤ ꯑꯇꯩꯒꯤꯗꯤ ꯑꯇꯩꯒꯤꯁꯨ ꯇꯧꯋꯦ ꯍꯥꯏꯔꯁꯨ ꯑꯩꯈꯣꯏꯅ ꯈꯔ ꯍꯦꯟ ꯃꯥꯟꯂꯦ
ꯃꯣꯏꯒꯤ ꯑꯣꯖꯥ ꯊꯥꯕꯗꯨ ꯐꯥꯎꯕꯅ ꯑꯥ ꯀꯩꯅꯣ ꯃꯦꯠꯁ ꯉꯥꯛꯇ ꯌꯥꯎꯏ ꯑꯈꯣꯏꯒꯤ ꯏꯁꯥꯒꯤ ꯄꯦꯄꯔꯗꯁꯨ ꯑꯗꯨꯝ ꯃꯦꯠꯁ ꯉꯥꯛꯇ ꯑꯣꯏꯔꯛꯑꯦ ꯀꯃꯥꯏꯟ ꯇꯧꯏꯅꯣ ꯈꯣꯠꯂꯤꯅꯣ ꯇꯧꯔꯒ ꯍꯥꯏ ꯍꯥꯏ
ꯑꯗꯣ ꯑꯈꯣꯏꯒꯤ ꯃꯊꯛꯀꯤꯗꯨꯒ ꯆꯥꯛ ꯆꯥꯃꯤꯟꯅꯕ ꯃꯈꯥꯒꯤꯗꯣ
ꯑꯥ
ꯃꯣꯏꯒꯤꯁꯨ ꯑꯗꯨꯃꯥꯏꯟ ꯇꯧꯋꯦ ꯍꯪꯉꯛꯏꯗꯨꯒ ꯄꯥꯔꯛꯏꯗꯨꯒ ꯈꯤꯇꯪ ꯆꯥꯟꯅꯗꯦꯒ ꯍꯥꯏ ꯍꯥꯏ
ꯎꯝ ꯑꯁ ꯌꯥꯔꯦ ꯑꯩ ꯃꯊꯪꯗ ꯑꯃꯨꯛ ꯍꯟ ꯊꯥꯔꯣꯏ
ꯑꯍꯥꯟꯕ ꯊꯥꯕꯒꯤꯗ ꯈꯤꯔꯦ ꯑꯩ
ꯍꯣꯏ ꯑꯁ ꯃꯇꯝꯁꯨꯅꯦ ꯉꯥꯏꯕꯗ ꯉꯔꯥꯡꯁ ꯁꯦ ꯑꯩꯗꯤ ꯋꯥꯕꯅ ꯋꯥꯕꯅ ꯃꯤꯅꯤꯠ ꯃꯉꯥꯜ ꯒꯁ ꯌꯥꯝ ꯀꯨꯏꯕꯒ ꯑꯣꯏꯅ ꯈꯜꯂꯑꯕꯅꯦ ꯍꯥꯏꯗꯤ ꯏꯁꯥꯅ ꯈꯔ ꯈꯪꯕꯗꯣ ꯌꯥꯎꯔꯛꯑꯗꯤ ꯐꯕ ꯅꯠꯇꯕꯅꯤꯅ ꯑꯩꯗꯤ ꯑꯁ ꯋꯥꯔꯦ ꯌꯥꯝ
ꯑꯩ ꯅꯥꯀꯟꯒꯤꯗꯨꯗꯤꯅꯦ
ꯎꯝ
ꯑꯩꯒ ꯀꯥ ꯊꯪꯅꯕꯗꯣ
ꯑꯥ
ꯃꯥꯗꯤ ꯃꯥꯏ ꯅꯨꯄꯥꯒ ꯃꯥꯒꯁꯦ ꯅꯛꯅꯅ ꯊꯪꯅꯩꯌꯦ
ꯑꯥ
ꯑꯗꯨꯗꯨꯒꯤ ꯃꯕꯥꯟꯗꯤ ꯍꯥꯏꯐꯦꯠ ꯍꯥꯏꯐꯦꯠꯀ ꯍꯪꯅ ꯃꯥꯜꯂꯦ ꯈ꯭ꯋꯥꯏ ꯑꯔꯣꯏꯕ ꯃꯐꯝꯗꯁꯨ ꯑꯣꯏꯌꯦ
ꯑꯥ
ꯑꯗꯨꯒ ꯎꯝ ꯄꯨꯡꯈꯥꯏ ꯑꯝꯗꯤ ꯑꯍꯥꯟꯕꯩꯗꯣ ꯍꯣꯠꯄꯗ ꯆꯪꯈ꯭ꯔꯦ ꯑꯗꯨꯒ ꯄꯨꯡ ꯑꯅꯤ ꯃꯈꯥꯏ ꯑꯝꯅ ꯑꯗꯨꯒꯤ ꯑꯈꯣꯏꯒꯤ ꯊꯥꯔꯤꯕ ꯏꯁꯥꯒꯤꯗꯨꯗ ꯍꯣꯠꯂꯦꯌꯦ
ꯎꯝ
ꯑꯗꯨꯅ ꯃꯇꯝꯗꯣ ꯀꯣꯟꯅꯗꯦ ꯍꯥꯏ ꯑꯩꯈꯣꯏꯅ ꯃꯇꯝ ꯂꯦꯝꯃꯦ ꯍꯥꯏ ꯃꯣꯏꯅ ꯃꯇꯝ ꯀꯣꯟꯅꯗꯦꯌꯦ
ꯃꯥꯕꯨ ꯍꯣꯠꯄꯝꯕꯨ ꯍꯩꯕ꯭ꯔꯣ
ꯈꯪꯗꯦ ꯍꯣꯠꯇꯦꯌꯦ ꯍꯣꯠꯇ꯭ꯔꯒ ꯌꯦꯡꯕꯗ ꯃꯇꯝꯗꯣ ꯂꯣꯏꯈꯤꯕ ꯃꯥꯂꯦ
ꯎꯝ ꯃꯥ ꯍꯣꯠꯄꯗꯣ ꯈꯔ ꯍꯩꯔꯝꯗꯧ ꯃꯥꯥꯟꯗꯦ
ꯍꯣꯏ ꯑꯗꯨ ꯃꯥꯏ ꯅꯨꯄꯥ ꯃꯕꯥꯅꯤ ꯑꯗꯨꯝ ꯍꯪꯅꯕ ꯃꯥꯜꯂꯦ ꯌꯥꯕ꯭ꯔꯥ ꯈꯪꯗꯦ
ꯑꯁ ꯑꯈꯣꯏꯒꯤꯗꯤ ꯑꯝꯇ ꯌꯥꯗꯤꯌꯦ ꯑꯈꯣꯏꯒꯤꯗꯤ ꯀꯣꯏ ꯆꯠ ꯆꯠꯂꯒ ꯂꯩꯕꯤꯅꯤ
ꯑꯈꯣꯏꯁꯨ ꯌꯥꯗꯤꯌ‌ꯦ ꯀꯥꯏꯗꯒꯤ ꯑꯇꯩ ꯑꯝꯇ ꯌꯥꯗꯕꯅꯦ ꯑꯗꯨꯒ ꯃꯣꯏ ꯀꯃꯥꯏꯟ ꯌꯔꯝꯃꯤꯅꯣ ꯈꯪꯗꯦ
ꯍꯣꯏ ꯑꯗꯨꯅꯦ
ꯑꯣ ꯇꯞꯅ ꯇꯞꯅ ꯍꯪꯅꯕ ꯃꯥꯜꯂꯦ
ꯎꯝ ꯈꯣꯏꯒꯤꯅ ꯀꯃꯥꯏ ꯇꯧꯔꯤꯅꯣ ꯑꯗꯨꯒ
ꯈꯪꯗꯦ ꯑꯩꯈꯣꯏꯒꯤ ꯑꯣꯖꯥ ꯑꯃꯁꯨ ꯑꯩꯈꯣꯏ ꯃꯊꯛꯀꯤꯗꯨꯒ ꯊꯪꯅꯩ ꯍꯥꯏꯗꯅ
ꯑꯥ
ꯑꯗꯨꯁꯨ ꯉꯥꯎꯋꯦ ꯍꯥꯏ ꯃꯀꯣꯛꯇꯣ
ꯉꯥꯎꯅꯤꯌꯦ ꯑꯩꯒ ꯊꯪꯅꯕ ꯃꯣꯏꯗꯤ ꯍꯥꯟꯅꯗꯒꯤ ꯊꯥꯔꯛꯑꯕꯅꯤ ꯍꯥꯏ ꯑꯗꯨꯝ ꯃꯣꯏꯁꯨ ꯑꯗꯨꯝ ꯉꯥꯎꯋꯦ ꯀꯩꯅꯣ ꯇꯧꯋꯦ ꯌꯥꯝ ꯆꯥꯟꯅꯗꯕꯅꯦ ꯈꯣꯠꯇꯕꯅꯤ ꯇꯧꯔꯒ ꯃꯥꯅ ꯑꯍꯥꯟꯕꯗꯗꯤ ꯍꯥꯏꯔꯛꯑꯦ ꯑꯩꯉꯣꯟꯗ
ꯎꯝ
ꯑꯗ ꯑꯩꯅ ꯆꯥꯟꯅꯗꯕ ꯍꯥꯏꯁꯦ ꯑꯗꯨꯛ ꯍꯛꯅꯗꯤ ꯆꯥꯟꯅꯔꯝꯃꯣꯏꯗꯕ ꯃꯥꯜꯂꯨꯗ꯭ꯔꯦ ꯑꯗꯨꯒ ꯑꯁ ꯌꯥꯝ ꯆꯥꯟꯅꯗꯦ ꯀꯥꯏꯗꯒꯤ ꯑꯈꯣꯏꯅ ꯇꯝꯃꯤꯗꯨꯅ ꯈꯤꯇꯪ ꯈꯛꯇ ꯑꯣꯏꯕꯩ ꯃꯑꯣꯡ ꯇꯧꯔꯛꯑꯦꯕ
ꯍꯣꯏ ꯁꯨꯡꯆꯥꯟ ꯆꯥꯟꯅꯗꯦ
ꯎꯝ
ꯎꯝ
ꯃꯊꯪꯗꯤ ꯄꯦꯄꯔ ꯁꯤꯜꯂꯒ ꯊꯥꯔꯅꯤ ꯊꯥꯔꯁꯨ
ꯑꯩꯅ ꯍꯥꯏꯗꯨꯗꯤ ꯑꯇꯣꯞꯄꯗꯣ ꯊꯥꯁꯦꯅ
ꯍꯣ ꯑꯗꯣ ꯑꯩ ꯊꯥꯅꯤꯡꯕꯁꯨ ꯀꯥ ꯍꯦꯟꯅ ꯄꯣꯛꯇ꯭ꯔꯦꯗ ꯉꯔꯥꯡꯗꯒꯤ ꯑꯩꯒꯤ ꯀꯣꯏꯁꯟꯗꯣ ꯎꯅ ꯎꯅ ꯑꯁ ꯑꯩ ꯃꯊꯪꯗ ꯁꯨ ꯊꯥ ꯊꯥꯔꯔꯣꯏ ꯁꯤꯅꯦ ꯑꯩ ꯀꯔꯤ ꯅꯨꯡꯒꯤ ꯂꯥꯛꯎꯕꯅꯣ ꯋꯥꯕꯅꯁꯨ ꯉꯥꯎꯋꯦ ꯑꯩ ꯈ꯭ꯋꯥꯡꯁꯦ ꯅꯥꯈꯠꯂꯛꯑꯕꯅꯦ
ꯑꯩꯁꯨꯅꯦ ꯀꯩꯒꯤꯅꯣ ꯍꯥꯏꯕꯗ ꯎꯝ ꯄꯨꯡ ꯑꯍꯨꯝꯗꯣ ꯑꯩꯈꯣꯏꯒꯤ ꯌꯥꯝ ꯁꯥꯡꯉꯦ ꯍꯥꯏꯕ ꯑꯗꯨꯐꯥꯎ ꯄꯨꯡ ꯑꯃꯗꯒ ꯂꯣꯏꯁꯤꯟꯕ ꯌꯥꯕꯗꯣ ꯄꯨꯡ ꯑꯍꯨꯝ ꯁꯥꯡꯗꯣꯛꯑꯗꯅ
ꯎꯝ ꯑꯩꯗꯤ ꯄꯨꯡ ꯑꯃ ꯈꯔ ꯍꯦꯜꯂꯛꯄꯗꯒꯤ ꯁꯝꯃꯤꯠ ꯇꯧꯁꯟꯈ꯭ꯔꯒꯦ ꯈꯟꯕꯅꯦ ꯑꯗꯣ ꯁꯝꯃꯤꯠ ꯇꯧꯕꯗꯨꯁꯨ ꯌꯥꯔꯝꯗ꯭ꯔꯦ
ꯁꯃꯤꯠ ꯂꯣꯏꯗ꯭ꯔꯤꯐꯥꯎ ꯇꯧꯕ ꯌꯥꯗꯦ
ꯑꯥ ꯑꯗꯨꯒꯤ ꯑꯗꯨꯝ ꯂꯩꯔꯦ ꯑꯗꯨꯒ ꯎꯝ ꯐꯝꯕꯝꯒꯨꯝꯕ ꯐꯖꯅ ꯊꯥꯔꯒ ꯕꯦꯟꯁꯀꯨꯝꯕ ꯑꯣꯏꯔꯗꯤ ꯇꯨꯝꯃꯒ ꯂꯩꯕꯁꯨ ꯌꯥꯕ ꯑꯗꯨꯁꯨ ꯑꯣꯏꯗ꯭ꯔꯦꯗꯅ
ꯎꯝ
ꯑꯁ ꯌꯥꯝ ꯋꯥꯅ ꯈꯡꯉꯦ ꯁꯥꯁꯨ ꯌꯥꯝ ꯁꯥꯕ
ꯑꯩꯈꯣꯏꯒꯤꯗꯤ ꯌꯥꯝ ꯁꯥꯕꯗꯤ ꯑꯣꯏꯗꯦ ꯃꯈꯥ ꯑꯣꯏꯕꯒꯤ
ꯎꯝ ꯑꯩꯈꯣꯏꯒꯤꯅ ꯃꯊꯛ ꯑꯣꯏꯔꯦ ꯑꯗꯨꯒ ꯐꯦꯟ ꯃꯌꯥꯝ ꯄꯥꯜꯂꯁꯨ ꯑꯩꯒꯤ ꯃꯄꯥꯟꯗꯗꯤ ꯌꯧꯔꯛꯇꯕ ꯑꯩꯒꯤ ꯃꯄꯥꯥꯟꯗ ꯈꯨꯋꯥꯏ ꯃꯌꯥꯏꯒꯤ ꯍꯦꯛꯇ ꯐꯦꯟꯒ ꯑꯝꯇꯥ ꯌꯧꯗꯕ ꯃꯄꯥ ꯑꯃ ꯑꯣꯏꯔ ꯂꯩꯔꯝ
ꯑꯁ ꯑꯩꯗꯤ ꯃꯇꯥꯏꯗ ꯊꯝꯃꯦ ꯑꯗꯣ ꯈꯪꯗꯦ ꯒꯤꯌꯟ ꯇꯗꯦ
ꯍꯣꯏ ꯑꯗꯣ ꯆꯠꯂꯗꯤ ꯑꯩꯈꯣꯏꯗꯣ ꯄꯨꯡ ꯇꯔꯥꯃꯥꯊꯣꯏ ꯁ꯭ꯋꯥꯏꯗꯒꯤ ꯂꯣꯏꯁꯤꯟꯕ ꯂꯣꯏꯔ ꯂꯩꯔꯁꯦ ꯑꯩꯈꯣꯏꯒꯤ ꯆꯦꯗꯣ ꯂꯥꯛꯑꯣ ꯑꯩꯅ ꯍꯥꯏꯈꯤꯕꯅꯦ
ꯎꯝ ꯑꯃꯗꯨꯁꯨ ꯍꯥꯏꯗꯤ ꯍꯥꯏꯕꯅꯦ ꯑꯗꯨ ꯃꯥꯗꯣ ꯈꯪꯗꯦ ꯅꯪꯉꯣꯏꯗꯕꯨ ꯑꯣꯏꯗꯤ ꯃꯥꯍꯥꯟ ꯆꯠꯅꯤ ꯀꯥꯏꯅ ꯍꯥꯏꯕꯒꯥ ꯀꯩꯅꯣꯝ ꯇꯧꯕꯅꯦ ꯑꯗꯣ ꯑꯩꯅꯗꯤ ꯄꯨꯂꯞ ꯆꯠꯁꯤ ꯁꯤꯗꯤ ꯍꯥꯏꯕꯅꯦ
ꯃꯥꯅ ꯑꯗꯨꯝ ꯄꯥꯈꯠꯄꯩ ꯊꯕꯛ ꯉꯥꯛꯇꯅꯦ ꯃꯥꯗꯤ
ꯑꯗꯨꯅꯦ ꯃꯥ ꯄꯥ ꯈꯠꯂꯝꯃꯅꯤ
ꯃꯥꯗꯣ ꯄꯥꯛ ꯈꯠꯂꯦ ꯍꯥꯏꯔ ꯃꯤꯅ ꯍꯥꯏꯔꯛꯄꯗꯁꯨ ꯃꯆꯤꯟꯗꯣ ꯈꯨꯝꯕꯗꯣ ꯁꯨꯛꯍꯩ ꯍꯩꯇꯕ ꯍꯪꯕ꯭ꯔꯥ ꯃꯤꯅ ꯍꯥꯏꯔꯛꯄꯗ ꯃꯥꯁꯨ ꯈꯔ ꯍꯥꯏꯒꯅꯤ ꯃꯥꯢ ꯄꯥꯝꯕꯗꯨꯁꯨ ꯑꯗꯨꯁꯨ ꯁꯨꯛꯍꯥꯏ ꯍꯥꯏꯗꯦ ꯑꯩꯅ ꯍꯧꯖꯤꯛ ꯂꯣꯏ ꯍꯥꯏꯕꯗ ꯂꯣꯏꯟ ꯌꯥꯒ꯭ꯔꯦ
ꯍꯣꯏ ꯍꯥꯏꯗꯤ ꯃꯇꯝꯗꯣ ꯁꯨꯃꯥꯏꯅ ꯄꯨꯜꯂꯞ ꯂꯥꯛꯃꯤꯟꯅꯔꯒꯦ ꯍꯥꯏꯔꯁꯨ ꯌꯥꯏꯗꯅꯥ ꯍꯣꯁ ꯀꯩꯅꯣ ꯁꯤ ꯃꯐꯝꯗꯩ ꯄꯨꯜꯂꯞ ꯆꯠꯇꯧꯅꯤꯅ
ꯎꯝ ꯑꯈꯣꯏꯗꯤ ꯍꯣꯁꯇꯦꯜꯗ ꯂꯩꯃꯤꯟꯅꯕꯅꯤꯅ ꯂꯥꯛꯃꯤꯟꯅꯔꯒꯦ ꯈꯣꯠꯂꯒꯦꯗꯣ ꯑꯩꯅ ꯍꯥꯏꯔꯦ
ꯎꯝ
ꯑꯗꯨ ꯃꯤꯅ ꯀ꯭ꯌꯝ ꯀꯥꯏꯗꯦ ꯂꯥꯛꯑꯣ ꯈꯣꯠꯂꯣ ꯍꯥꯏꯌꯦ
ꯑꯗꯨꯅꯦ ꯃꯥ ꯍꯥꯏꯔꯝꯃꯔꯣꯏꯕ ꯃꯤꯅ ꯍꯥꯏꯔꯛꯄꯗꯨ ꯈꯛꯇꯪ ꯑꯣꯏꯅ ꯍꯣꯏ ꯍꯣꯏ ꯍꯥꯏꯔꯝꯃꯅꯤ
ꯎꯝ
ꯑꯈꯣꯏꯒꯤ ꯑꯥꯗ ꯊꯕꯛ ꯇꯧ ꯆꯠꯈꯤꯕ ꯑꯍꯨꯝꯗꯨꯅ ꯀꯔꯝꯃꯥꯏꯟ ꯇꯧꯔꯤ ꯖꯥꯠꯅꯣ
ꯌꯥꯝ ꯅꯨꯡꯉꯥꯏꯒ꯭ꯔꯕ ꯃꯥꯜꯂꯤꯍꯦ
ꯃꯣꯏꯗꯤ ꯄꯔꯤꯈꯥ ꯊꯥꯕ ꯑꯃꯨꯛ ꯍꯣꯏ ꯍꯣꯏ
ꯑꯣ ꯑꯗꯨꯒꯤ ꯑꯈꯣꯏꯒꯤ ꯑꯦꯛꯖꯥꯝ ꯊꯥꯕꯗꯣ ꯑꯗꯨꯒꯤ ꯍꯥꯏꯔꯛꯑꯝꯃꯦ ꯍꯥꯏꯌꯦ
ꯀꯅꯥꯅ
ꯍꯣꯌꯨ ꯑꯣꯖꯥꯅ
ꯀꯩ ꯍꯥꯏꯅ
ꯑꯦꯛꯖꯥꯝ ꯍꯧꯗꯣꯔꯦꯗꯥ
ꯢ ꯑꯗꯨꯗꯤ ꯃꯣꯏꯗ ꯑꯃꯨꯛ ꯊꯣꯛꯂꯛ ꯇꯥꯔꯦ ꯄꯩꯁꯥ ꯇꯤꯟꯈꯩ ꯆꯪꯈꯤꯕꯁꯨ ꯀꯨꯏꯗ꯭ꯔꯤ
ꯍꯣꯏ ꯊꯥ ꯑꯝꯒꯤ ꯇꯣꯂꯣꯞ ꯐꯥꯎ ꯐꯪꯉꯝꯃꯤꯔꯣꯏ ꯃꯣꯏꯗꯣ ꯑꯗꯣ ꯑꯃꯨꯛ ꯊꯣꯛꯂꯛꯇꯣꯏꯅꯦ ꯃꯣꯏꯗꯣ ꯅꯍꯥꯟꯗꯅ ꯍꯥꯏꯍꯧꯕ ꯌꯥꯗ꯭ꯔꯥ ꯑꯗꯨ ꯃꯣꯏꯗꯣ ꯀꯦꯝ ꯍꯥꯏꯖꯕ ꯉꯝꯗꯦ ꯑꯗꯨ ꯉꯝꯗꯕꯗꯨꯁꯨ ꯍꯥꯏꯌꯣ ꯍꯥꯏꯔꯦ
ꯃꯤꯅ ꯁꯨꯃꯥꯏ ꯁꯨꯃꯥꯏ ꯍꯥꯏꯌꯣ ꯍꯥꯏꯔꯁꯨ ꯃꯣꯏ ꯀꯦꯝ ꯍꯥꯏꯗꯦ ꯑꯗꯨꯅ ꯑꯗꯨꯝ ꯃꯤꯅ ꯉꯝꯕꯤꯔ ꯂꯩꯔꯤꯗꯣ
ꯃꯥꯅꯤ
ꯑꯗꯨꯒꯤꯅꯦ ꯍꯣꯏ ꯅꯪꯁꯨ ꯂꯣꯏꯁꯟꯅꯕ ꯇꯧꯔꯣ ꯑꯩꯁꯨ ꯂꯣꯏꯁꯜꯂꯨꯔꯒꯦ ꯑꯗꯨꯒ ꯆꯠꯈ꯭ꯔꯁꯦ ꯃꯤ ꯂꯥꯛꯏꯉꯩꯗ ꯈꯣꯏꯗꯣ ꯌꯥꯎꯍꯧꯔꯁꯦ
ꯌꯥꯎꯍꯧꯁꯦ ꯍꯥꯏꯗꯤ ꯁꯤꯗꯒꯤ ꯊꯣꯛꯈꯤꯕꯗꯁꯨ
ꯎꯝ
ꯈꯣꯡꯅ ꯊꯣꯛꯄꯅꯤꯅ ꯅꯨꯡꯁꯥꯒ ꯁꯥꯔꯝꯅꯤꯅ
ꯍꯣꯏ ꯑꯗꯨꯅꯤ
ꯃꯥꯏ ꯇꯩꯅꯕ ꯅꯨꯃꯤꯠꯇꯩ ꯉꯥꯛꯊꯣꯛꯅꯕ ꯃꯍꯤꯗꯨꯁꯨ ꯂꯣꯏꯊꯣꯛꯈ꯭ꯔꯦ ꯑꯩꯒꯤꯗꯤ
ꯎꯝ ꯑꯩꯒꯤꯁꯨ ꯂꯣꯏꯗꯣꯔꯦ
ꯄꯩꯁꯥꯁꯨ ꯂꯩꯇꯦ ꯃꯤꯒꯤ ꯄꯩꯁꯥ ꯁꯤꯡꯕꯗ ꯄꯩꯁꯥ ꯄꯨꯝꯕ ꯂꯣꯏꯔꯦ
ꯍꯣꯏ ꯅꯪ ꯅꯃꯥꯟꯅꯕꯤꯒꯤ ꯃꯌꯥꯝꯗꯣ
ꯎꯝ ꯑꯩ ꯃꯊꯪꯗꯗꯤ ꯑꯩꯉꯣꯟꯗ ꯄꯩꯁꯥꯒ ꯊꯝꯃꯅꯨ ꯍꯥꯏꯔꯛꯑꯅꯤ ꯑꯩꯅ ꯑꯩꯅ ꯍꯦꯛꯇꯥ ꯂꯣꯏꯁꯜꯂꯦ ꯃꯤꯒꯤ ꯄꯩꯁꯥ ꯊꯝꯃꯒ
ꯍꯣꯏ ꯅꯪꯁꯨ ꯑꯗꯨꯝ ꯀꯥꯎꯊꯣꯛꯇꯥꯅ ꯄꯣꯠꯁꯦ ꯄꯪ ꯀꯛꯇꯥ ꯀꯛꯁꯟꯕꯅꯦ
ꯎꯝ ꯄꯣꯠ ꯀꯛꯈꯤꯕꯁꯤꯡꯗꯨꯁꯨ ꯑꯝꯇꯥ ꯂꯥꯛꯈꯤꯗ꯭ꯔꯦ
ꯍꯧꯖꯤꯛꯇꯤ ꯌꯧꯔꯛꯇꯥꯕꯤꯗ ꯂꯣꯏ ꯂꯩꯩꯌꯦ ꯀꯛꯄꯗꯣ ꯑꯃꯨꯛ ꯌꯥ